ꯑ ꯇꯥꯏ ꯇꯥꯏ ꯇꯥꯏ ꯀꯣꯏꯅ
ꯇꯥꯏꯌꯦ ꯌꯥꯝꯕ ꯑꯩ ꯍꯧꯖꯤꯛ ꯃꯃꯥꯡꯗ ꯑꯃ ꯅꯨꯄꯤ ꯑꯃꯒ ꯋꯥꯔꯤ ꯁꯥꯟꯅꯔꯝꯃꯦꯕ ꯃꯥꯁꯦ ꯃꯣꯏꯔꯥꯡꯗꯒꯤꯩꯅꯦꯕ ꯑꯗꯨ ꯃꯥꯒ ꯑꯩꯒ ꯃꯤꯅꯤꯠ ꯐꯥꯔ ꯃꯇꯨꯡꯗꯅꯦ ꯑꯩꯅ ꯑꯃꯨꯛꯀ ꯀꯣꯜ ꯇꯧꯒꯦ ꯇꯧꯕ ꯑꯗꯨꯗ ꯌꯥꯗꯌꯦ
ꯑꯣꯥ ꯁꯤꯒꯤ ꯃꯇꯥꯡꯁꯦ ꯁꯤꯗ ꯁꯤꯗ ꯋꯥꯔꯤ ꯁꯥꯕꯕꯁꯤꯦ ꯌꯥꯗꯤ ꯍꯥꯏꯕꯅꯦꯕꯀꯣ ꯑ ꯑꯗꯨꯅ ꯍꯣꯔꯦꯟ ꯑꯃꯗ ꯑꯩ ꯐꯖꯅ ꯑꯗꯨꯝ ꯑꯩꯁꯨ ꯈꯪꯉꯨꯗꯣ ꯈꯔ ꯍꯥꯏꯔꯛꯀꯦꯕꯀꯣ
ꯍꯣꯏ ꯍꯣꯏ ꯏꯌꯥꯝꯕꯅ ꯈꯪꯕꯉꯩꯗꯣ ꯑꯩꯁꯨ ꯑꯅꯧꯕꯅꯦꯕ ꯑꯅꯧꯕꯅꯦꯕ ꯁꯤꯗꯗꯤ ꯑꯗꯨꯅ ꯏꯌꯥꯝꯕꯅ ꯈꯪꯕ ꯈꯪꯕ ꯈꯔꯉꯩꯗꯣ ꯍꯥꯏꯕꯤꯌꯣꯕ ꯀꯩꯀꯩ ꯇꯧꯕ ꯌꯥꯏ ꯀꯩꯀꯩ ꯇꯧꯕ ꯌꯥꯗ
ꯑꯥ ꯑꯥ ꯀꯣꯏꯕꯒ ꯆꯠꯇ꯭ꯔꯕ ꯍꯧꯖꯤꯛꯀꯥꯟꯁꯦ
ꯏꯌꯥꯝꯕ ꯀꯣꯏꯕꯁꯦ ꯆꯠꯂꯝꯃꯤ ꯌꯥꯝ ꯆꯠꯂꯝꯃꯤ ꯑꯗꯨꯗ ꯑꯩꯁꯦ ꯑꯩꯒꯤ ꯍꯤꯁꯇ꯭ꯔꯤꯗ ꯍꯥꯏꯇꯥꯔꯦ ꯑꯩꯒꯤ ꯍꯧꯈꯤꯕ ꯊꯧꯗꯣꯛꯇꯣ
ꯎꯝ
ꯈꯔ ꯐꯖꯈꯤꯗꯕ
ꯎꯝ
ꯑꯗꯨꯗꯒꯤ ꯑꯩꯁꯦ ꯀꯣꯏꯕ ꯂꯥꯡꯕ ꯈꯔ ꯇꯣꯛꯈ꯭ꯔꯦ ꯑꯩꯅ ꯍꯌꯦꯡ ꯑꯩꯅ ꯃꯤ ꯑꯃ ꯑꯣꯏꯔꯦ ꯅꯪ ꯃꯇꯤꯛ ꯆꯥꯔꯦ ꯅꯪ ꯍꯥꯏꯗꯤ ꯑꯩꯅ ꯁꯤ ꯀꯣꯏꯕ ꯆꯠꯄꯗ ꯀꯅꯥꯝꯇꯗ ꯁꯣꯛꯇꯕ ꯂꯩꯗꯅ ꯑꯗꯨꯝꯕ ꯃꯇꯝꯗ ꯑꯣꯏꯅ ꯉꯥꯏꯔꯒꯦꯅ ꯑꯩꯕ ꯀꯣꯏꯕꯗꯤ ꯄꯥꯛꯇꯤ ꯆꯠꯇ꯭ꯔꯦ ꯑꯗꯨꯕꯨ ꯆꯠꯇꯤ ꯆꯠꯂꯛꯀꯅꯤꯗ
ꯆꯂꯀꯅꯤ ꯆꯂꯀꯅꯤ
ꯃꯔꯛ ꯃꯔꯛꯇ ꯆꯠꯂꯛꯀꯅꯤ ꯍꯥꯟꯅꯗꯧꯅꯗꯤ ꯇꯧꯗ꯭ꯔꯦ
ꯑꯩꯈꯣꯏꯒꯤ ꯆꯍꯤ ꯃꯇꯥꯡꯁꯤꯗꯀꯣ
ꯎꯝ
ꯂꯥꯡꯉꯝꯕꯗꯒꯤ ꯏꯃꯥꯟꯅꯕꯁꯤꯡ ꯄꯨꯅꯤꯡꯗꯕ ꯏꯊꯟꯇ ꯇꯥꯕꯒꯤ ꯇꯥꯡꯀꯛ ꯑꯃ ꯑꯗꯨꯝ ꯌꯥꯎꯔꯛꯀꯅꯤ
ꯑ
ꯌꯥꯎꯔꯛꯇꯕꯁꯨ ꯂꯩ ꯑꯗꯣ
ꯌꯥꯎꯔꯛꯄꯁꯨ ꯂꯩ ꯃꯤ ꯃꯤ ꯃꯇꯨꯡ ꯏꯜꯂꯦ ꯍꯥꯢꯗꯨꯅꯤ
ꯑꯋꯥꯕ ꯃꯤꯅꯗꯤ ꯈꯔ ꯍꯦꯟꯒꯜꯂꯦ꯫
ꯍꯣꯏ ꯑꯋꯥꯕ ꯃꯤꯅꯗꯤ ꯈꯔ ꯍꯦꯟꯒꯠꯂꯦ ꯃꯤꯗꯜ ꯀ꯭ꯂꯥꯁꯀꯨꯝꯕ ꯀꯣ꯫
ꯃꯥꯅꯦ ꯃꯥꯅꯦ꯫
ꯃꯣꯏ ꯃꯣꯏꯗ ꯃꯣꯏꯅ ꯂꯣꯏ ꯊꯦꯡꯅꯔꯕꯅꯤꯅꯀꯣ꯫
ꯃꯥꯅꯦ ꯃꯥꯅꯦ꯫
ꯄꯦꯟꯗꯕ ꯑꯗꯨꯗꯩꯩ ꯑꯄꯦꯟꯕ꯫
ꯍꯣꯏ ꯀꯔꯤ ꯀꯔꯤ ꯂꯝꯗ ꯀꯣꯏ ꯆꯠꯂꯨꯒꯦ ꯃꯄꯜꯂꯣꯝꯗꯒ ꯆꯠꯂꯨꯕ ꯂꯩꯕ꯭ꯔꯣ꯫
ꯑꯥ ꯑꯗꯨ ꯃꯄꯥꯟ ꯂꯝꯗ ꯆꯠꯂꯨꯕꯗꯤ ꯂꯩꯗ ꯌꯥꯝ ꯆꯠꯂꯦꯗ ꯑꯗꯨꯒꯤꯗꯤ ꯑꯩꯁꯦ ꯊꯥ ꯇꯥꯅꯦꯕ ꯑꯩ ꯊꯥꯡ ꯇꯥ ꯁꯥꯟꯅꯔꯝꯃꯦꯕ
ꯑꯣ
ꯑꯀꯣꯏ ꯕꯁꯦ ꯋꯥꯜ ꯊꯥꯡ ꯇꯥ ꯆꯦꯝꯄꯤꯌꯦꯅꯦꯕ ꯑꯣꯖꯥ ꯑꯍꯨꯝ ꯁꯨꯕꯗ ꯂꯩꯔꯤꯅꯦꯕ
ꯑꯣ ꯐꯩꯌꯦ ꯐꯩ
ꯄꯤꯛꯏꯉꯩꯗꯒꯤ ꯒꯋꯥꯗ ꯂꯩꯔꯛꯑꯦ ꯂꯥꯏꯔꯤꯛ ꯇꯝꯃꯛꯑꯦ ꯒꯋꯥꯗ
ꯑꯝ
ꯂꯥꯏꯔꯤꯛ ꯇꯝꯂꯛꯑꯕ ꯃꯇꯨꯡꯗ ꯀ꯭ꯂꯥꯁ ꯁꯤꯛꯁ ꯑꯗꯨꯋꯥꯏꯗ ꯑꯩꯁꯦ ꯃꯅꯤꯄꯨꯔꯗ ꯂꯥꯛꯑꯦ ꯁꯤꯗ ꯂꯥꯛꯄꯗꯒꯤ ꯃꯊꯣꯡ ꯃꯔꯝ ꯇꯥꯈꯤꯗ꯭ꯔꯦ ꯑꯩꯁꯦ ꯃꯥꯡꯕꯁꯨ ꯃꯥꯡꯗ꯭ꯔꯦ ꯑꯗꯨꯗꯩ ꯑꯩꯁꯨ ꯑꯉꯥꯡꯅꯤꯅ ꯏꯌꯥꯝꯕ ꯑꯩꯁꯨ ꯑꯍꯟꯒ ꯈꯔꯗꯤ ꯄꯨꯜꯂꯦꯕ꯫ ꯃꯣꯏꯗꯒꯤ ꯑꯍꯟꯒ ꯄꯨꯟꯕꯁꯦ ꯑꯗꯨꯝ ꯐꯠꯇꯕꯒ ꯄꯨꯜꯂꯁꯨ ꯑꯍꯟ ꯐꯠꯇꯕ ꯄꯨꯜꯂꯁꯨ ꯃꯣꯏꯗꯒꯤ ꯂꯧꯁꯤꯟ ꯌꯥꯕ ꯅꯣꯂꯦꯖ ꯂꯩꯕ
ꯃꯥꯅꯦ ꯃꯥꯅꯦ
ꯑꯗꯨ ꯃꯇꯝꯗꯨꯗꯗꯤ ꯑꯩꯗꯤ ꯑꯉꯥꯡ ꯑꯣꯏꯔꯨꯕꯅꯤꯅ ꯐꯠꯇꯕ ꯃꯩ ꯃꯣꯏꯅꯥ ꯂꯣꯏ ꯂꯧꯁꯤꯜꯂ ꯂꯩꯔꯝꯃꯦ꯫
ꯍꯥ ꯍꯥ
ꯑꯗꯨꯗꯩ ꯋꯥꯈꯜ ꯈꯤꯇꯛ ꯈꯤꯇꯛ ꯈꯜꯂꯛ ꯍꯧꯔꯛꯄꯗꯗꯤ ꯑꯩꯁꯦ ꯃꯦꯟꯃꯥꯟ ꯇꯥꯔꯝꯗ꯭ꯔꯦ ꯏꯌꯥꯝꯕ꯫
ꯆꯨꯝꯃꯦ ꯆꯨꯝꯃꯦ ꯍꯥꯏꯗꯤ ꯑꯉꯥꯡꯅ ꯑꯍꯟꯒ ꯄꯨꯟꯕꯁꯦ
ꯎꯝ꯫
ꯑꯍꯟꯒꯤ ꯃꯇꯧꯗꯣ ꯑꯗꯨꯝ ꯂꯧꯗꯣꯏꯅꯦꯕ ꯑꯗꯣ ꯑꯍꯟꯗꯨꯅ ꯑꯐꯕꯗ ꯂꯝꯖꯤꯡꯉꯦ ꯑꯉꯥꯡꯗꯣ ꯑꯗꯨꯝ ꯆꯨꯝꯃꯕꯅꯤ ꯈꯜꯂ ꯆꯠꯇꯣꯏꯅꯤ ꯑꯗꯨꯒ ꯐꯠꯇꯕꯔꯣꯝꯗꯣ ꯑꯗꯨꯝ ꯍꯦꯟꯅ ꯆꯠꯂꯦ ꯑꯗꯨꯁꯨ ꯑꯆꯨꯝꯕꯅꯤ ꯈꯜꯂꯒ ꯑꯗꯨꯝ ꯆꯠꯇꯣꯏꯅꯦꯕ ꯋꯥꯈꯜꯗꯣ ꯅꯧꯔꯤꯕꯅꯤꯅ꯫ ꯑꯗꯨ ꯀꯩꯝꯇ ꯈꯜꯂꯨꯅꯣ ꯑꯗꯨ ꯍꯧꯈ꯭ꯔꯕ ꯉꯥꯛꯇ ꯇꯅꯤ ꯍꯧꯖꯤꯛꯇꯤ ꯅꯪ ꯋꯥꯈꯜ ꯂꯥꯛꯏꯁꯦ ꯁꯤ ꯌꯥꯝ ꯐꯔꯕꯅꯤ꯫
ꯃꯥꯅꯤ
ꯍꯥꯏꯗꯤ ꯑꯐꯕ ꯊꯕꯛ ꯇꯧꯕꯗ ꯑꯊꯦꯡꯕ ꯂꯩꯇꯦ ꯍꯥꯏꯗꯅꯀꯣ
ꯍꯣꯏ ꯑꯗꯨ ꯃꯇꯝꯗꯨꯗꯀꯣ ꯏꯌꯥꯝꯕ ꯑꯉꯥꯡꯅꯤꯅ ꯍꯧꯖꯤꯛ ꯍꯧꯖꯤꯛ ꯂꯩꯔꯤꯕ ꯐꯤꯕꯝꯁꯤ ꯂꯩꯔꯝꯃꯗꯤ ꯑꯦ ꯃꯥꯏꯁꯦ ꯐꯠꯇꯕꯅꯤ꯫ ꯃꯥꯏꯁꯤ ꯇꯧꯕ ꯌꯥꯗꯦ ꯈꯟꯕ ꯉꯝꯖꯔꯝꯒꯗꯕ ꯑꯗꯨ ꯃꯇꯝꯗꯨꯗꯗꯤ ꯁꯨꯝꯕꯈꯩꯁꯦ ꯑꯝꯇ ꯈꯟꯕ ꯉꯝꯗ꯭ꯔꯤꯕꯅꯤꯅ
ꯃꯥꯅꯤ ꯃꯥꯅꯤ꯫
ꯄꯥꯡꯂꯩꯗ ꯂꯩꯔꯝꯃꯦ ꯑꯗꯨꯗꯒꯤꯗꯤ ꯑꯩꯒꯤ
ꯎꯝ꯫
ꯇꯥꯡꯀꯛ ꯈꯔꯗꯤ ꯁꯣꯏꯈ꯭ꯔꯦ ꯁꯣꯏꯈ꯭ꯔꯦ ꯍꯥꯏꯗꯨꯅꯁꯨ ꯑꯩ ꯅꯤꯡꯉꯝꯗꯕꯗꯤ ꯂꯩꯇ ꯂꯩꯇꯦ ꯃꯤꯑꯣꯏꯕ ꯍꯥꯏꯁꯦ ꯢꯌꯥꯝꯕ꯫
ꯁꯣꯏꯔꯒ ꯋꯥꯈꯜ ꯂꯥꯛꯄ ꯉꯥꯛꯇꯅꯤ
ꯃꯥꯅꯦ ꯃꯥꯅꯦ ꯃꯥꯅꯦ ꯑꯗꯨ ꯁꯣꯏꯔꯝꯗ꯭ꯔꯗꯤ ꯑꯩ ꯋꯥꯈꯟꯁꯨ ꯂꯥꯛꯑꯝꯃꯣꯏꯗꯕ ꯀꯣ
ꯍꯣꯏ ꯃꯥꯅꯦ ꯃꯥꯅꯦ ꯀꯩꯝꯇ ꯈꯜꯂꯨꯅꯨ ꯑꯗꯣ ꯍꯧꯈꯤꯕ ꯍꯥꯏꯁꯦ ꯍꯧꯈꯤꯕ ꯉꯥꯛꯇꯅꯤꯀꯣ ꯑꯗꯨꯗ ꯑꯩꯈꯣꯏꯅ ꯍꯟꯅ ꯌꯦꯡꯨꯔꯒ ꯑꯗꯨ ꯅꯨꯡꯅꯥꯡꯅꯕ ꯍꯧꯅꯗꯦ ꯍꯥꯏꯇꯥꯔꯦ ꯍꯧꯖꯤꯛ ꯅꯪ ꯂꯩꯔꯤꯕ ꯅꯪ ꯆꯍꯤꯗꯣ ꯆꯍꯤ ꯌꯥꯝ ꯑꯍꯟ ꯑꯣꯏꯕꯁꯨ ꯅꯠꯇ꯭ꯔꯤ ꯌꯥꯝ ꯅꯍꯥ ꯑꯣꯏꯔꯤ ꯍꯣꯠꯅꯕ ꯌꯥꯝ ꯌꯥꯔꯤ ꯍꯥꯏꯇꯥꯔꯦꯀꯣ
ꯑꯥ
ꯁꯤ ꯑꯇꯣꯞꯄ ꯆꯥꯎꯈꯠꯄ ꯂꯝꯗꯗꯤ ꯄꯨꯟꯁꯤꯁꯦ ꯆꯍꯤ ꯅꯤꯐꯨꯗꯩ ꯍꯧꯋꯦꯕ ꯍꯥꯏꯅꯔꯤꯅꯤ ꯑꯗꯨꯅ ꯀꯩꯁꯨ ꯀꯥꯏꯗꯦ ꯑꯗꯨ ꯅꯪ ꯊꯥꯡ ꯇꯥꯒꯤ ꯃꯔꯝꯗ ꯈꯔ ꯈꯪꯉꯝꯕꯗꯣ ꯑꯗꯨꯃꯥꯗꯤ ꯌꯥꯝ ꯐꯩꯌꯦ ꯑꯩꯈꯣꯏꯒꯤ ꯏꯅꯥꯠꯀꯤ ꯑꯣꯏꯕꯅꯤꯅꯀꯣ
ꯑꯥ
ꯥꯊꯥꯡ ꯇꯥ ꯁꯦ ꯌꯥꯝ ꯆꯥꯎꯈꯠꯅꯕꯁꯨ ꯌꯥꯝ ꯀꯟꯅ ꯍꯣꯠꯅꯔꯤꯗꯅ ꯍꯧꯖꯤꯛꯀꯥꯟꯗꯤ ꯑꯗꯨꯒꯤ ꯃꯇꯥꯡ ꯌꯥꯝ ꯈꯪꯉꯕꯗꯨ ꯌꯥꯝ ꯐꯩ
ꯁꯨꯃꯥꯏꯅ ꯇꯧꯕ ꯏꯌꯥꯝꯕꯥ
ꯎꯝ
ꯑꯈꯣꯏ ꯕꯥ ꯅꯀꯣ
ꯎꯝ
ꯑꯩꯒ ꯑꯩꯈꯣꯏ ꯏꯆꯦꯒ ꯄꯣꯛꯑꯦꯕ ꯏꯆꯤꯜ ꯏꯅꯥꯎꯅꯦꯕ
ꯑꯥ
ꯑꯗꯨꯒꯤ ꯃꯊꯛꯇ ꯑꯩꯈꯣꯏꯕꯥꯒꯤ ꯁꯥꯇ꯭ꯔ ꯃꯉꯥꯃꯨꯛ ꯑꯩꯈꯣꯏ ꯕꯥꯅ ꯐꯖꯅ ꯇ꯭ꯔꯦꯟ ꯇꯧꯔꯒ ꯑꯩꯈꯣꯏꯁꯦ ꯒꯋꯥꯗ ꯂꯩꯔꯝꯃꯦꯕ
ꯑꯥ
ꯒꯣꯋꯥꯗ ꯂꯩꯔꯒ ꯁꯥꯟꯅꯔꯒ ꯑꯗꯨꯗꯒꯤ ꯋꯤꯛꯂꯤ ꯈꯨꯗꯤꯡꯒꯤꯀꯣ ꯍꯞꯇꯥ ꯑꯃꯗ ꯅꯣꯡꯃꯥꯏꯖꯤꯡ ꯅꯠꯇ꯭ꯔꯒ ꯁꯇꯔꯗꯦꯁꯤ ꯁꯤꯗꯥ ꯍꯣꯇꯦꯜ ꯑꯆꯧ ꯑꯆꯧꯕꯗꯥ ꯆꯠꯂꯒ ꯁꯣ ꯅꯣꯡ ꯎꯠꯄ ꯈꯣꯠꯄ ꯇꯧꯔꯝꯃꯦ ꯑꯗꯨ ꯂꯣꯏꯔꯒ ꯒ ꯑꯩ ꯃꯅꯤꯄꯨꯔꯗ ꯊꯣꯛꯂꯛꯄꯁꯦ ꯁꯤꯗ ꯑꯩꯈꯣꯏ ꯊꯥꯡ ꯇꯥꯒꯤ ꯀꯩꯅꯣꯁꯦ ꯕꯥꯎꯠꯁꯦ ꯁꯥꯟꯅꯕꯁꯦ ꯐꯨꯅꯕꯁꯦ ꯏꯁꯇꯥꯔ ꯋꯥꯟ ꯇꯨ ꯍꯥꯏꯔ ꯈꯥꯏꯗꯣꯛꯑꯦꯕ
ꯍꯣꯏ ꯅꯣꯏꯒꯤ ꯆꯩꯕꯤ ꯀꯟꯊꯠꯅꯕ ꯀꯥꯏꯁꯨ ꯑꯃ ꯂꯩꯗꯥꯏꯅꯦ ꯑꯥ
ꯑꯗꯨꯏꯗ ꯑꯩꯁꯦ ꯑꯩꯅ ꯆꯠꯄ ꯂꯝꯁꯦ ꯎꯝ ꯖꯃꯨ ꯇꯥꯎꯕꯤ ꯆꯠꯂꯦ ꯖꯃꯨ ꯀꯥꯁꯃꯤꯔ ꯀ ꯀꯥꯁꯃꯤꯔꯗ ꯂꯩꯕ ꯑꯗꯨꯗꯩ ꯗꯦꯂꯤ ꯆꯠꯂꯦ ꯑꯗꯨꯗꯒꯤꯗꯤ ꯒꯨꯖꯔꯥꯠ ꯑꯃ ꯆꯠꯈ꯭ꯔꯦ ꯏꯁꯇꯦꯠ ꯃꯉꯥ ꯇꯔꯨꯛ ꯃꯨꯛꯇꯤ ꯆꯠꯂꯝꯃꯅꯤ
ꯑꯣ
ꯑꯗꯨꯗꯒꯤ ꯑꯗꯨꯝ ꯑꯗꯨꯗꯒꯤ ꯑꯩꯁ ꯇꯦꯟ ꯂꯣꯏꯔꯛꯄ ꯑꯗꯨꯋꯥꯏꯁꯦ ꯁꯤꯗ
ꯎꯝ
ꯑꯩꯁꯦ
ꯎꯝ
ꯁꯣꯏꯈꯤꯕꯩꯔꯥ ꯅꯠꯇ꯭ꯔ ꯀꯔꯤꯒꯤꯅꯣ
ꯎꯝ
ꯃꯦꯁꯇ ꯀꯩꯅꯣ ꯇꯣꯄꯔ ꯆꯠꯈꯤꯕ ꯍꯟꯗ꯭ꯔꯦꯗꯠꯇ ꯍꯟꯗ꯭ꯔꯦꯠ ꯗꯥꯏꯔꯦꯛ
ꯑꯣ
ꯑꯗꯨꯗꯒꯤ ꯑꯩꯈꯣꯏ ꯕꯥꯒ ꯑꯩꯈꯣꯏ ꯃꯥꯒꯁꯦ ꯃꯣꯏꯒꯤ ꯍꯣꯞꯁꯦ ꯑꯩꯉꯣꯟꯗ ꯂꯥꯏꯔꯤꯛ ꯇꯝꯍꯟꯕꯗ ꯆꯠꯈ꯭ꯔꯦꯕ
ꯑꯣ
ꯑꯗꯨꯗꯒꯤ ꯊꯥꯡ ꯇꯥ ꯁꯥꯟꯅꯕꯁꯨ ꯈꯔ ꯂꯥꯞꯊꯣꯛꯈꯤ ꯈꯔ ꯂꯥꯞꯊꯣꯛꯈꯤ
ꯍꯝ
ꯑꯗꯨ ꯍꯧꯖꯤꯛ ꯃꯟ ꯅꯨꯡ ꯑꯣꯟꯕ ꯈꯣꯠꯄꯗꯤ ꯂꯣꯏꯅ ꯍꯩꯔꯤꯑ
ꯑꯣ ꯌꯥꯝ ꯐꯥꯏ ꯌꯥꯝ ꯐꯥꯏ ꯑꯗꯨ ꯀꯁꯨ ꯀꯥꯏꯗꯦ ꯑꯗꯨꯁꯨ ꯃꯅꯅ ꯊꯥꯡ ꯇꯥ ꯑꯗꯨꯗ ꯅꯪꯒꯤ ꯄꯨꯟꯁꯤꯒꯤ ꯐꯤꯔꯦꯞ ꯑꯃ ꯁꯦꯝꯕ ꯉꯝꯍꯧꯗ꯭ꯔꯒꯁꯨ ꯀꯣ ꯑꯗꯨ ꯅꯪꯅ ꯈꯔ ꯇꯝꯁꯤꯜꯍꯧꯔꯤꯕꯗꯨꯗꯤ ꯅꯪꯒꯤ ꯅꯍꯩꯅꯤ ꯍꯥꯏꯇꯥꯔꯦ ꯑꯗꯨ ꯇꯝꯍꯧꯕ ꯒꯤ ꯂꯥꯏꯕꯛ ꯌꯥꯝ ꯐꯩꯌꯦꯅ ꯈꯟꯇꯣꯛ ꯑꯗꯨꯒ ꯁꯣꯝ ꯅꯥꯀꯟꯗ ꯑꯣꯏꯅ ꯃꯤ ꯑꯣꯏꯅꯕ ꯍꯣꯠꯅꯔꯣ ꯍꯥꯏꯗꯤ ꯅꯪꯅ ꯍꯧꯖꯤꯛ ꯊꯥꯡ ꯇꯥꯗ ꯑꯃꯨꯛ ꯍꯟꯖꯤꯜꯂ ꯇꯝꯃꯒ ꯃꯗꯨꯗ ꯏꯟꯕꯗꯤ ꯌꯥꯔꯔꯣꯏ
ꯌꯥꯔꯣꯏ
ꯑ ꯑꯗꯨꯅ ꯁꯣꯝ ꯅꯥꯀꯟꯒꯤ ꯑꯇꯣꯞ ꯑꯇꯣꯞꯄ ꯊꯕꯛꯀꯤ ꯄꯔꯤꯈꯥ ꯑꯆꯧ ꯑꯆꯧꯕ ꯊꯥꯔꯒ ꯍꯣꯠꯅꯕ ꯇꯥꯕꯅꯤ
ꯍꯣꯏ ꯃꯈꯜ ꯃꯈꯜ
ꯃꯥꯅꯤ ꯃꯥꯅꯤ
ꯂꯥꯏꯕꯛ ꯐꯕ ꯑꯃꯗ ꯀꯣꯛ ꯐꯥꯎꯖꯈꯤꯖꯅꯦ ꯑꯗꯨꯗ ꯀꯣꯛ ꯆꯪꯁꯤꯟꯈ꯭ꯔ ꯂꯣꯏꯔꯦ
ꯎꯝ ꯃꯥꯅꯤꯠꯄ ꯍꯣꯠꯅꯔꯒꯗꯤ ꯑꯃ ꯅꯠꯇ꯭ꯔ ꯑꯃꯗꯤ ꯑꯗꯨꯝ ꯐꯪꯖꯅꯤꯗ
ꯒꯣꯚꯔꯃꯦꯟ ꯖꯣꯕ ꯍꯥꯏꯔꯗꯅ ꯑꯩꯅ ꯏꯁꯥ ꯅꯥꯔꯒ ꯇꯨꯝꯃꯒ ꯂꯩꯔꯁꯨ
ꯍ ꯑ ꯍꯣꯏ ꯎꯝ ꯎꯝ ꯁꯔꯀꯥꯔꯒꯤ ꯇꯣꯂꯣꯞꯇꯤ ꯇꯤꯟ ꯇꯥꯗꯦ ꯂꯧꯗꯤ ꯇꯤꯟ ꯇꯥꯏꯌꯦ ꯑꯗꯣ
ꯍ
ꯎꯝ ꯈꯪꯗꯦ ꯀꯃꯥꯏꯅ ꯇꯧꯗꯣꯔꯤꯕꯅꯣ
ꯎꯝ ꯕꯥ ꯏ ꯃꯥꯗꯤ ꯑꯗꯨꯝ ꯀꯩꯝꯇ ꯅꯥ ꯌꯥꯎꯗꯦꯀꯣ
ꯌꯥꯎꯗꯦ ꯂꯩꯔꯤ
ꯑꯣ ꯏꯆꯦ ꯑꯣꯏꯗꯣꯏꯔꯥ ꯑꯃ ꯑꯣ ꯏꯆꯦ ꯍꯣꯏꯗꯤ ꯀꯔꯤ ꯀꯔꯤ ꯍꯣꯠꯅꯔꯤ
ꯃꯥꯗꯣ ꯃꯥꯁꯇꯔ ꯍꯟꯗꯛ ꯃꯥꯁꯇꯔ ꯂꯣꯏꯒꯗꯕꯅꯦꯕ ꯂꯣꯏꯕ ꯂꯣꯏꯔꯝꯃꯅꯤꯗ ꯃꯃꯥꯡ ꯂꯣꯏꯒꯗꯕ ꯑꯣꯗ ꯃꯥ ꯁꯦ ꯃꯃꯥꯡꯗꯣꯏꯒꯣꯏꯗꯧꯗꯨꯗ ꯕꯦꯦꯛ ꯆꯥꯈꯤꯕ ꯂꯩꯕ ꯃꯥꯁꯇꯔ ꯇꯧꯔꯤꯉꯩꯗ ꯑꯗꯨꯒꯤ ꯆꯍꯤ ꯑꯃ ꯃꯥꯁꯦ ꯄꯟꯈ꯭ꯔꯦ ꯑꯗꯨꯒ ꯍꯟꯗꯛ ꯀꯩꯅꯣ ꯊꯥꯅꯤ ꯍꯥꯏꯕ ꯅꯦꯠ ꯊꯥꯅꯤ ꯍꯥꯏꯔꯕ ꯀꯩꯅꯣꯝ ꯍꯥꯏꯔꯗꯤ ꯃꯥꯁꯨ
ꯑꯥ
ꯑꯩꯁꯨꯣ ꯊꯖꯂꯣ ꯊꯥꯖꯜꯂꯣ ꯂꯂꯥꯡ ꯂꯏꯛ ꯇꯝꯃꯤꯕꯗꯣ ꯊꯖꯜ ꯂꯣ ꯂ ꯀꯥꯟꯅꯩꯩꯅ ꯑꯩꯁꯨ ꯃꯥꯏꯁꯨ ꯍꯣꯞ ꯑꯃꯗꯤꯝ ꯂꯩꯖꯔꯝꯒꯅꯤꯗꯣ ꯃꯥꯅ ꯇꯧꯅꯤꯡꯕ
ꯃꯥꯅꯤ ꯃꯥꯅꯤ ꯑꯗꯨ ꯌꯧꯅ ꯑꯗꯨ ꯌꯧꯅ ꯃꯍꯩ ꯇꯝꯃꯛꯄ ꯍꯥꯏꯁꯦ ꯃꯁꯥꯅ ꯐꯖꯅ ꯋꯥꯈꯜ ꯀꯟꯕ ꯉꯝꯃꯕ ꯉꯥꯛꯇꯅꯤꯗ ꯍꯥꯏꯗꯤ ꯑꯩꯈꯣꯏꯅ ꯄꯥꯔꯤꯕ ꯂꯥꯏꯔꯤꯛꯇꯨ ꯈꯛꯇꯒꯤ ꯅꯠꯇꯦꯕ
ꯃꯥꯅꯦ ꯃꯥꯅꯦ
ꯃꯤꯔꯛ ꯇꯤꯜꯂꯛꯄ ꯃꯤ ꯂꯣꯏꯅꯔꯛꯄ ꯋꯥꯈꯜ ꯀꯩꯀꯥ ꯃꯌꯥꯝ ꯊꯦꯡꯅꯔꯨꯕꯗꯣ ꯑꯗꯨꯗꯨꯅ ꯑꯗꯨꯅꯦ ꯍꯥꯏꯇꯥꯔꯦ ꯃꯔꯨ ꯑꯣꯏꯔꯤꯁꯦ ꯑꯩꯈꯣꯏꯅ ꯍꯧꯖꯤꯛꯇꯤ ꯈꯪꯉꯦ ꯍꯥꯏꯇꯥꯔꯦꯀꯣ ꯂꯥꯏꯔꯤꯛ ꯇꯝꯃꯤꯁꯦ ꯑꯩꯈꯣꯏꯅ ꯁꯤꯤꯟꯐꯥ ꯈꯔ ꯐꯥꯔꯒ ꯈꯔ ꯏꯔꯒ ꯑꯗꯨꯝ ꯁꯨꯃꯥꯏꯅ ꯆꯠꯈꯤꯕꯗꯣ ꯅꯠꯇꯦ
ꯃꯥꯒꯦ
ꯃꯤꯃꯥ ꯍꯥꯏꯕꯗꯤ ꯃꯤꯔꯛ ꯊꯣꯛꯂꯛꯄ ꯃꯤꯔꯛ ꯇꯤꯜꯂꯛꯄ ꯇꯣꯉꯥꯟ ꯇꯣꯉꯥꯟꯕ ꯃꯤ ꯃꯌꯥꯝ ꯂꯣꯏꯅꯔꯛꯄ ꯍꯣꯏ ꯀꯃꯥꯏꯅ ꯆꯂꯥꯏꯔꯤꯅꯣ ꯀꯃꯥꯏꯅ ꯆꯠꯂꯤꯅꯣ ꯍꯥꯏꯕꯗꯨꯣ ꯈꯪꯉꯛꯄꯗꯣ
ꯑꯥ
ꯃꯗꯨꯅꯦ ꯍꯥꯏꯇꯥꯔꯦ ꯍꯦꯛꯇ ꯕꯥꯔ ꯑꯣꯏꯔꯝꯃꯤꯁꯦ ꯊꯕꯛ ꯑꯆꯧꯕ ꯑꯃ ꯇꯧꯕ ꯑꯃ ꯇꯧꯕꯗꯨꯗꯤ ꯏꯁꯥꯅ ꯑꯗꯨꯝ ꯀꯟꯅ ꯍꯣꯠꯅꯔꯒ ꯑꯗꯨꯝ ꯉꯝꯃꯤꯗꯅꯣ
ꯂꯥꯏꯔꯤꯛ ꯇꯝꯕ ꯍꯥꯏꯁꯦ ꯃꯤꯃꯥꯡ ꯊꯣꯛꯍꯟꯕ ꯍꯥꯏꯇꯥꯔꯦꯅꯦ
ꯍꯣꯏ ꯍꯣꯏ ꯃꯤꯃꯥꯡ ꯊꯣꯛꯄ ꯍꯥꯏꯗꯤ ꯑꯃꯨꯛ ꯏꯀꯥꯏꯕ ꯅꯪꯕ ꯍꯥꯏꯅ ꯍꯥꯏꯔꯅꯤ ꯃꯩꯇꯩꯂꯣꯟꯗꯁꯨ
ꯑꯣ ꯍꯣꯏ ꯍꯣꯏ ꯍꯣꯏ ꯍꯣꯏ ꯍꯣꯏ ꯍꯣꯏ ꯑ ꯃꯤꯔꯛ ꯇꯤꯟꯕ ꯃꯤꯔꯛ ꯇꯤꯟꯕ
ꯃꯤꯃꯥꯡ ꯊꯣꯛꯄ ꯍꯥꯏꯁꯦ ꯇꯥꯕꯗꯗꯤ ꯌꯥꯝ ꯐꯖꯕ ꯋꯥ ꯃꯥꯟꯕꯅꯤꯀꯣ ꯑꯗꯣ ꯃꯤꯃꯥꯡ ꯊꯣꯛꯄ ꯍꯥꯏꯗꯤ ꯏꯀꯥꯏꯕ ꯅꯪꯕ ꯍꯥꯏꯕ ꯑꯣꯏꯗꯤ
ꯗꯕ
ꯍꯣꯏ ꯍꯣꯏ ꯍꯣꯏ ꯃꯤꯃꯥꯡ ꯊꯣꯛꯄ ꯍꯥꯏꯁꯤ ꯀꯔꯤꯒꯨꯝꯕ ꯈꯔ ꯂꯣꯠꯅ ꯀꯩ ꯇꯧꯔꯨꯔꯒ ꯃꯌꯥꯝꯗ ꯈꯪꯍꯟꯕ ꯏꯀꯥꯏꯕ ꯅꯪꯕꯗꯣ ꯑꯗꯨꯒꯨꯝꯕ ꯑꯣꯏꯕꯖꯥꯠꯅꯤ
ꯃꯥꯅꯦ ꯑꯁ ꯉꯔꯥꯡꯗꯤ ꯑꯥꯔꯖꯦꯟꯇꯤꯅꯥꯒ ꯏꯖꯤꯞꯀ ꯃꯦꯠꯁ ꯌꯦꯡꯕꯗ ꯑꯣ ꯀꯦ ꯖꯤ ꯑꯃ ꯂꯣꯏꯈ꯭ꯔꯦꯅꯦ ꯑꯩꯗꯤ ꯇꯁꯦꯡꯅ ꯉꯔꯥꯡ ꯏꯌꯥꯝꯕꯁꯤ ꯀꯅꯥꯁꯨ ꯐꯦꯅꯣ
ꯑꯁ ꯑꯩꯁꯨ ꯆꯞ ꯃꯥꯟꯅꯩ ꯑꯩ ꯑꯔꯖꯦꯟꯇꯤꯅꯥꯅꯦ
ꯑꯔꯖꯦꯟꯇꯤꯅꯥ ꯔ ꯑꯁ ꯤꯡ ꯉꯔꯥꯡ ꯑꯍꯧꯕꯗꯗꯤ ꯄꯣ ꯇꯣꯔꯦꯟ ꯄꯥꯈꯠꯂꯝꯃꯒ ꯀꯥꯏꯗꯒꯤ ꯃꯤꯅꯤꯠ ꯀꯨꯟ ꯋꯥꯠꯂꯤꯉꯩꯗꯒꯤ ꯃꯁꯤ ꯍꯟꯗꯛ ꯒꯣꯜ ꯅꯤꯄꯥꯟ ꯁꯨꯔꯝꯃꯅꯤ ꯃꯥ ꯇꯥꯟꯖꯥꯗ꯭ꯔꯦ ꯕꯦꯂꯨꯟꯗꯕꯨ ꯕꯦꯂꯨꯗꯣꯟꯕꯨ ꯐꯪꯕ ꯌꯥꯔꯤꯗ
ꯎꯝ
ꯑꯁ ꯑꯗꯣ ꯉꯦꯁꯤꯗꯤ ꯍꯥꯏꯌꯨꯅꯦ ꯑꯌꯥꯝꯕ ꯍꯥꯏꯌꯨꯅꯦ
ꯑꯩꯗꯤ ꯃꯦꯁꯤ ꯅꯠꯇ꯭ꯔꯒ ꯔꯣꯅꯥꯜꯗꯣ ꯍꯥꯏꯕ ꯑꯃ ꯂꯩꯇꯦꯕꯀꯣ ꯑꯩꯉꯣꯟꯗꯗꯤ ꯀꯣ ꯍꯣꯏ ꯀꯩꯅꯣ ꯅꯨꯡꯁꯤꯕꯕꯨꯗꯤ ꯑꯉꯥꯡ ꯑꯣꯏꯔꯤꯉꯀꯥꯟꯗꯒꯤ ꯕꯥꯔꯁꯦꯂꯣꯅꯥꯅ ꯃꯦꯁꯤ ꯁ꯭ꯋꯥꯔꯦꯁ ꯅꯤꯃꯥꯅ ꯁꯨꯝ ꯃꯣꯏꯗꯣ ꯌꯦꯡꯖꯩ